ꯍꯜꯂꯣ
ꯑꯅꯤ ꯈꯛꯇꯪ ꯉꯥꯏ ꯂꯩꯔꯝꯃꯦꯕꯣ ꯑꯅꯤ ꯈꯛ ꯗꯥ ꯉꯥꯏ ꯂꯝꯔꯝꯃ‌ꯦꯕꯥ
ꯅꯪ ꯀꯣꯜꯁꯦ
ꯑꯥ
ꯏ ꯀꯃꯥꯏꯅ
ꯐꯣꯟ ꯇꯧꯕꯅꯦꯕꯀꯣ ꯑꯗꯨ ꯑꯩꯉꯣꯟꯗꯩꯗꯤ ꯆꯠꯇꯦꯕ ꯑꯅꯤꯔꯛ ꯊꯔꯛꯑꯦ ꯑꯗꯨꯒ ꯑꯃꯨꯛ ꯃꯉꯣꯟꯗꯩ ꯂꯥꯛꯄ ꯃꯥꯜꯂꯦꯕ ꯑꯗꯨ ꯄꯥ ꯂꯩꯔꯝꯃꯦꯕꯣ ꯅꯥꯕ
ꯑꯣ
ꯐꯖꯔꯦ ꯄꯨꯡꯃꯥꯡ ꯃꯥꯡꯉꯦꯅꯥ ꯇꯧꯔꯦ ꯍꯧꯖꯤꯛ
ꯅꯪ ꯃꯤꯉꯣꯟꯗꯩ ꯇꯧꯔꯛꯄꯗꯨꯁꯨ ꯅꯪꯉꯣꯟꯗꯩ ꯄꯥꯔꯕ
ꯅꯠꯇꯦ ꯑꯩꯅ ꯇꯧꯕ ꯑꯩꯅ ꯇꯧꯕꯗꯣ ꯑꯩꯉꯣꯟꯗꯩꯗꯤ ꯆꯠꯇꯕ ꯐꯣꯟꯗꯣ ꯀꯣꯟꯅ ꯆꯠꯇꯕꯤꯗ ꯏꯔ꯭‌ꯥꯔꯅ ꯊꯥꯔꯛꯄ ꯃꯥꯟꯅꯕꯨꯗꯤ ꯑꯩꯉꯣꯟꯗ ꯂꯥꯛꯑꯦꯕꯨꯗꯤ ꯍꯥꯏꯔꯛꯈꯤꯕꯅꯦꯕꯀꯣ
ꯎꯝ
ꯑꯗꯨꯒꯤꯗꯣ
ꯃꯉꯣꯟꯗ ꯂꯥꯛꯄ ꯃꯥꯜꯂꯦ ꯑꯩꯉꯣꯟꯗꯗꯤ ꯆꯠꯇꯕ ꯄꯩꯁꯥ ꯄꯩꯁꯥꯑꯥꯌꯦ ꯀꯩꯅꯣ ꯄꯥꯟ ꯂꯩꯔꯝꯃꯦꯕ
ꯐꯔꯦ ꯐꯔꯦ ꯀꯪꯒ꯭ꯔꯦꯖꯨꯂꯦꯁꯟꯁ
ꯎꯝ
ꯉꯔꯥꯡ ꯏꯁꯩ ꯌꯦꯡ ꯆꯠꯂꯦꯕ ꯅꯪ
ꯉꯥꯏꯈꯣꯍꯩꯠ ꯃꯤꯅ ꯉꯥꯡꯉꯤꯁꯦ ꯇꯥꯈꯣ ꯑꯗꯨ ꯃꯣꯏ ꯉꯍꯥꯟ ꯍꯥꯏꯔꯛꯄꯗꯅꯦꯀꯣ ꯉꯔꯥꯡ ꯍꯥꯏꯔꯛꯄꯗꯗꯤ ꯃꯥꯏ ꯀꯣꯜ ꯖꯦꯔꯣꯗ ꯀꯩꯅꯣ ꯇꯧꯈꯤꯕꯁꯦ
ꯎꯝ
ꯀꯣꯜ ꯑꯦꯛꯁꯇ꯭ꯔꯥ ꯄꯤꯔꯛꯄꯅꯤꯒꯗꯤ ꯍꯥꯏꯌꯦꯕ ꯈꯣꯏꯗꯤ ꯑꯝ ꯄꯤꯔꯛꯇꯦꯀꯣ
ꯄꯤꯔꯛꯇꯦ
ꯀꯃꯥꯏ ꯇꯧꯔꯤꯅꯣ ꯈꯪꯗꯦꯕ ꯒ꯭ꯌꯥꯟ ꯇꯥꯗꯦ
ꯖꯦꯔꯣ ꯌꯥꯝ ꯂꯩꯔꯦ ꯀꯩꯅꯦ ꯏꯕꯥꯟꯅꯤꯒꯤ
ꯖꯦꯔꯣꯅꯕꯨ ꯍꯦꯟꯅ ꯌꯥꯝꯒꯨꯝ ꯇꯧꯔꯦꯕꯣ
ꯌꯥꯝꯃꯦ ꯍꯥꯏꯗꯤ ꯋꯥꯔꯤ ꯁꯥꯟꯅꯈꯤꯕꯗꯣ ꯑꯅꯤ ꯑꯍꯨꯝꯈꯛ ꯑꯣꯏꯔꯝꯒꯅꯤ ꯑꯇꯩꯗꯤ ꯖꯦꯔꯣ ꯉꯥꯛꯇꯅꯤ ꯇꯥꯛꯁ ꯇꯔꯦꯠ ꯅꯤꯄꯥꯜꯗꯤ ꯇꯧꯔꯝꯃꯅꯤ ꯖꯦꯔꯣꯅ ꯃꯉꯥꯃꯨꯛ
ꯑꯣ ꯑꯗꯨꯅꯤꯅꯦ ꯑꯁ ꯕꯤꯠ ꯂꯩꯇꯦꯗ ꯀꯩꯗꯧꯔꯤꯅꯣ ꯅꯪ ꯍꯧꯒꯠꯂꯕꯣ
ꯍꯧꯒꯠꯂꯦ
ꯀꯔꯤ ꯀꯔꯤ ꯇꯧꯔꯝꯃꯤꯅꯣ ꯍꯥꯏꯐꯦꯠꯇ ꯍꯥꯏꯕꯤꯔꯛꯄ ꯌꯥꯒꯗ꯭ꯔꯣ
ꯍꯧꯒꯠꯂꯦ ꯑꯁꯪ ꯑꯃꯥꯟ ꯌꯦꯡꯗꯅ ꯃꯤꯠ ꯅ ꯅꯨꯡꯉꯥꯏꯍꯜꯂꯨꯔꯦ ꯉꯥꯏꯍꯥꯛ ꯑꯗꯨꯗꯩꯗꯤ ꯀꯣꯛꯁꯦ ꯉꯥꯎꯔꯤ ꯉꯥꯎꯔꯤ ꯇꯧꯋꯦꯅ ꯐꯝꯃ ꯂꯩꯔꯤꯅꯦ ꯍꯧꯖꯤꯛ ꯏꯁꯥꯁꯦ ꯏꯅꯨꯡ ꯅꯨꯡꯉꯥꯏꯇꯦ ꯍꯥꯏꯕ
ꯕꯤ ꯄꯤ ꯂꯣ ꯑꯣꯏꯔꯕꯣ
ꯑꯣꯏꯔꯖꯥꯠꯂ ꯈꯪꯗꯦ ꯀꯣꯛꯁꯦ ꯉꯥꯎꯔꯤ ꯉꯥꯎꯔꯤ
ꯕꯤ ꯄꯤ ꯍꯥꯏ ꯇꯧꯕꯁꯨ ꯕꯤ ꯄꯤ ꯍꯥꯏꯗꯁꯨ ꯑꯣꯏꯗꯥꯏꯅꯦ ꯀꯣꯛ ꯀꯩꯅꯣ ꯇꯧꯗꯥꯏꯅꯦ
ꯈꯪꯗꯦ ꯑꯗꯨꯗꯤ ꯂꯨꯈꯝꯖꯤꯖꯨ ꯀꯣꯛ ꯂꯨꯝꯕ ꯍꯥꯏꯗꯨꯔꯥ ꯇꯧꯕꯤꯗꯣ ꯏꯅꯨꯡ ꯅꯨꯡꯉꯥꯏꯇꯦꯕ ꯏꯁꯥꯁꯦ
ꯑꯣ
ꯅꯔꯣꯗꯅꯥꯅ ꯂꯥ ꯂꯦꯡ ꯑꯣꯠꯄ ꯉꯝꯗ꯭ꯔꯦ ꯑꯩ ꯇꯥꯔ ꯂꯩꯔꯦ ꯑꯗꯨꯗꯤ ꯅꯠꯇꯕꯀꯣ ꯀꯣꯏꯆꯠ ꯆꯠꯄꯗꯤ ꯑꯗꯨꯝ ꯉꯝꯗꯤ ꯉꯝꯕ ꯑꯗꯨꯗ ꯍꯛꯆꯥꯡꯗꯤ ꯑꯗꯨꯝ ꯏꯅꯨꯡ ꯅꯨꯡꯉꯥꯏꯇꯕꯗꯣ ꯀꯩꯅꯣꯝꯃꯥ ꯇꯧꯔ ꯂꯩꯕꯗꯣ
ꯍꯣꯏꯅꯦ ꯅꯥꯔꯣꯗꯅꯗꯤ ꯅꯥꯕ ꯅꯠꯇꯕ ꯑꯗꯨꯒ ꯍꯛꯆꯥꯡꯗꯤ ꯅꯨꯡꯉꯥꯏꯇꯕꯗꯣ
ꯎꯝ
ꯑꯗꯣ ꯇꯧꯕꯗꯣ ꯆꯥꯛ ꯏꯁꯤꯡꯗꯤ ꯀꯃꯥꯏꯅ ꯇꯧꯕ ꯀꯅꯥꯅ ꯊꯣꯡꯗꯣꯏꯕ ꯑꯗꯨꯗꯤ ꯅꯪ ꯅꯥ ꯂꯩꯔꯕꯅꯤꯅ
ꯁꯨꯝ ꯈꯔ ꯉꯥꯏꯍꯥꯛ ꯐꯔꯛꯄ꯭ꯔꯥ ꯌꯦꯡꯒꯤꯒꯦ ꯗꯨꯒ ꯐꯔꯛꯑꯗꯤ ꯊꯣꯡꯉꯦ ꯐꯔꯛꯇ꯭ꯔꯗꯤ ꯈꯪꯃꯥꯗ ꯊꯣꯡꯕꯤꯌꯣ ꯍꯥꯏꯔꯅꯤ
ꯄꯩꯁꯥ ꯅꯨꯡꯁꯥ ꯈꯔ ꯐꯪꯕꯅꯤꯅ ꯀꯣꯏꯊꯥꯔꯨꯖꯤꯔꯣ ꯁꯦꯟꯗ꯭ꯔꯥꯗ
ꯒꯥꯔꯤ ꯃꯆꯥꯗ ꯒꯥꯔꯤ ꯃꯆꯥ ꯆꯠꯄꯥ ꯌꯥꯗ꯭ꯔꯦꯀꯣ ꯑꯗꯨꯗꯤ ꯑꯆꯧꯕꯗꯥ
ꯒꯥꯔꯤ
ꯒꯥꯔꯤ ꯑꯆꯧꯕꯗ
ꯒꯥꯔꯤ ꯑꯆꯧꯕꯗꯤ ꯂꯩꯇꯦꯍꯦ
ꯑꯩ ꯗꯨꯗꯤ ꯏꯁꯥ ꯉꯝꯗꯦ ꯒꯥꯔꯤ ꯃꯆꯥꯗꯩ ꯂꯣꯡꯅ ꯍꯥꯏꯗꯥꯒ꯭ꯔꯗꯤ ꯀꯃꯥꯏꯟ ꯇꯧꯅꯤ
ꯁꯦꯟꯗ꯭ꯔꯥꯗ ꯅꯠꯇꯦ ꯀꯩꯅꯣꯗ ꯆꯠꯀꯗꯕꯅꯤ ꯀꯔꯤ ꯀꯔꯤ ꯀꯔꯤ ꯑꯃ ꯑꯩꯈꯣꯏꯒꯤ ꯄꯥꯏꯟꯋꯨꯠꯇꯣ ꯑꯗꯨ ꯆꯠꯀꯗꯕꯅꯦ ꯑꯗꯨꯗ ꯅꯥꯟꯅꯥ
ꯅꯥꯟꯅ
ꯑꯗꯩꯗꯤ ꯃꯐꯝꯗꯨ ꯅꯨꯡꯁꯨ ꯅꯨꯡꯉꯥꯏꯔꯦꯗꯅ ꯏꯁꯤꯡꯁꯨ ꯂꯩꯔꯦ ꯅꯨꯡꯁꯤꯠꯁꯨ ꯎꯔꯨꯔꯨ ꯁꯤꯠꯂꯤ
ꯎꯝ
ꯐꯖꯅ ꯁꯦꯡ ꯀꯩꯅꯣ ꯊꯤꯔꯒ ꯊꯥꯗ꯭ꯔꯖꯨ
ꯑꯩ ꯌꯥꯝ ꯇꯧꯅꯤꯡꯕ ꯑꯃ ꯂꯩꯌꯦ
ꯆꯥꯛ ꯑꯦꯟꯖꯥꯡ ꯂꯣꯏꯅ ꯍꯥꯞꯄ ꯄꯨꯔꯛꯑꯦꯗꯅꯀꯣ ꯍꯩꯒꯁꯦ ꯈꯥꯏꯔꯒ ꯄꯨꯂꯥꯛꯑꯦꯗꯅ
ꯍꯥꯞꯄꯤ ꯅꯠꯇꯦ ꯑꯩꯗꯤ ꯑꯥꯗ ꯊꯣꯡꯉꯥ ꯆꯥꯅꯤꯡꯉꯤꯅꯤꯅꯦ ꯑꯩ ꯀꯩꯅꯣꯝ ꯂꯩꯔꯗꯝꯅꯦ ꯕꯔꯅꯔ
ꯎꯝ
ꯁ꯭ꯇꯣꯞ ꯇꯣ ꯈꯪꯕ꯭ꯔ ꯃꯆꯥꯗꯣ ꯄꯣꯔꯇꯦꯕꯜꯗꯣ
ꯎꯝ
ꯑꯗꯨꯝ ꯂꯩꯁꯜꯂꯅꯤ ꯑꯗꯨꯒ ꯑꯗꯨꯅ ꯐꯠꯇ꯭ꯔꯣ
ꯍꯣꯏ ꯅꯪ ꯆꯧꯀ꯭ꯔꯤ ꯊꯨꯞꯆꯟꯕꯤ ꯑꯃꯖꯨ ꯂꯩꯔꯅꯦꯗꯥꯥꯏ ꯍꯥꯏꯗꯥꯏ
ꯀꯩꯕ
ꯆꯧꯀ꯭ꯔꯤ ꯊꯨꯞꯆꯜꯂꯒ ꯌꯥꯕꯤ ꯑꯃ ꯂꯩꯕꯗꯣ
ꯍꯣꯏꯅꯦ ꯑꯗꯨꯁꯨ ꯑꯩ ꯂꯣꯏ ꯂꯩꯅꯤꯡꯉꯤꯅꯤꯅꯦ ꯄꯩꯁꯥ ꯄꯥꯏꯗꯕꯩꯅꯤꯅꯦ ꯂꯩꯕꯩꯗꯤ ꯂꯣꯏ ꯂꯩꯅꯤꯡꯉꯤꯝꯅꯤꯅꯦ ꯑꯗꯣ ꯑꯗꯨ ꯈ꯭ꯋꯥꯏ ꯃꯔꯨ ꯑꯍꯥꯟꯕꯩ ꯑꯩ ꯀꯩꯅꯣꯗꯣ ꯒ꯭ꯌꯥꯁ ꯏ꯫ꯁ꯭ꯇꯣꯞꯇꯣ ꯍꯥꯟꯅ ꯂꯩꯒꯦ ꯇꯧꯕ ꯎꯝ ꯂꯩꯇꯥꯔꯗꯤ ꯂꯣꯏꯅ ꯇꯧ ꯌꯥꯔꯦꯗꯅ
ꯎꯝ ꯌꯥꯔꯦ
ꯑꯗꯨ ꯀꯣꯏꯊꯥꯔꯅꯤ ꯅꯥꯟꯅ ꯑꯗꯨꯗ ꯊꯣꯡꯗꯥꯔꯅꯤ ꯑꯗꯨꯗꯨꯒ ꯏꯪ ꯏꯪꯒ ꯂꯥꯎꯒꯩ ꯍꯥꯞꯅꯤꯡ ꯍꯥꯞꯅꯤꯡꯕꯗꯣ ꯍꯥꯞ ꯄꯥꯒ ꯑꯗꯨꯝ ꯇꯧ ꯌꯥꯔꯦꯗꯅ
ꯑꯥ ꯏꯕꯥꯅꯤꯅ ꯍꯦꯛ ꯆꯠꯄ ꯖꯒꯥꯗꯣ ꯃꯄꯥꯗꯣ ꯑꯃ ꯅꯥꯞ ꯄꯤꯒ ꯄꯥꯛꯅ ꯍꯧꯕꯗꯣ ꯌꯥꯔꯦ ꯑꯗꯥꯏꯗ ꯆꯞ ꯆꯥꯔꯦ
ꯑꯗꯨꯗꯣ ꯀꯩ ꯈꯜꯂꯤ
ꯌꯥꯏꯌꯦ ꯑꯩꯗꯤ
ꯆꯠꯁꯤꯔꯣ
ꯍꯥꯥ
ꯅꯁꯥ ꯈꯔ ꯐꯔꯀꯥꯟ ꯆꯠꯁꯤꯔꯕ
ꯆꯠꯁꯦ ꯆꯠꯁꯦ
ꯍꯧꯖꯤꯛꯇꯤ ꯅꯥꯌꯦꯅ ꯇꯧ ꯂꯩꯔꯕꯅꯤꯅ ꯀꯩꯃꯥꯏ ꯌꯥꯅꯤ
ꯎꯝ
ꯀꯔꯤꯃꯥꯏꯅ ꯌꯥꯅꯤ ꯀꯔꯤꯃꯥꯏꯅ
ꯑꯩꯖꯦ ꯑꯅꯣꯞ ꯎꯞꯇꯕꯩꯔꯥꯖꯨ ꯈꯪꯗꯦꯕ ꯁꯨꯝ ꯇꯧꯔꯤꯖꯦ ꯁꯨꯃꯥꯏꯅ ꯁꯨꯡꯅꯨꯡ ꯅꯨꯡꯉꯥꯏꯇꯦ ꯏꯁꯥꯖꯦ
ꯑꯣꯏꯔꯝꯒꯅꯤ ꯅꯪ ꯅꯃꯤꯠ ꯁꯣꯛꯏꯗꯣ ꯏꯁꯄꯦꯛꯇꯣ ꯎꯞꯁꯜꯂꯗꯤ ꯈꯔ ꯐꯗꯧꯕ ꯐꯣꯟ ꯌꯦꯡꯗꯅ ꯏꯁꯄꯦꯛꯇꯤ ꯎꯞꯄꯝꯃꯣꯏ
ꯀꯨꯏꯔꯦ ꯎꯞꯇꯕ ꯏꯁꯄꯦꯛꯇꯣ
ꯅꯅꯥꯎꯄꯤꯅ ꯊꯨꯗꯦꯛꯄꯤꯔꯝꯃꯦꯗꯥꯏ ꯑꯃꯖꯨ
ꯊꯨꯗꯦꯛꯄꯤꯔꯕꯅꯦ
ꯑꯁ ꯏꯁꯄꯦꯛꯇꯣ ꯎꯞꯁꯜꯂꯥ ꯇꯧꯔꯗꯤ ꯐꯗꯧꯕ ꯊꯕꯛꯇꯨ ꯇꯧ ꯈꯪꯉꯦꯗꯅ
ꯎꯞꯄ ꯀꯥꯟꯗꯅꯦ ꯂꯨꯝꯃꯦ ꯍꯥꯏꯕ
ꯄꯦꯛꯁꯦ ꯏꯁꯄꯦꯛꯅꯥ ꯅꯟꯒꯤꯗꯧ ꯃꯥꯟꯕ꯭ꯔꯥ ꯅꯪꯖꯦ
ꯃꯥꯜꯂꯦ ꯑꯗꯨꯒꯤꯔꯥ ꯈꯪꯗꯦ ꯀꯣꯛ ꯀꯖꯦ ꯑꯃꯨꯛ ꯉꯥꯎꯔꯛꯑꯦꯕꯀꯣ
ꯎꯝ
ꯍꯥꯏꯗꯤ ꯏꯁꯄꯦꯛꯇꯨꯅ ꯑꯩꯒꯤ ꯀꯣꯛꯁꯨ ꯄꯨꯂꯞ ꯀꯨꯞꯄ ꯅꯠꯇꯕꯅꯤꯅ ꯏꯁꯄꯦꯛꯇꯨꯅ ꯈꯟꯕ ꯒ꯭ꯂꯥꯁꯀꯤ ꯖꯒꯥꯗꯨ ꯈꯛꯇꯅꯦ ꯄꯋꯥꯔ ꯌꯥꯎ ꯗꯨꯏꯖꯦ ꯃꯊꯛꯇ ꯌꯦꯡꯈꯠꯂꯗꯤ ꯌꯥꯎꯔꯣꯏꯗꯣꯏꯅꯦꯕꯀꯣ
ꯎꯝ
ꯀꯥꯔꯛ ꯀꯥꯔꯛ ꯑꯍꯣꯕ ꯖꯤꯡꯗꯨꯅ ꯌꯦꯡꯉꯨꯔꯗꯤ ꯄꯋꯥꯔꯖꯤ ꯌꯥꯎꯔꯣꯏꯗꯣꯏꯅꯦꯕ
ꯏꯁꯄꯦꯛꯇꯨꯔꯕꯥ ꯅꯪꯒꯤ
ꯍꯣꯏꯅꯦ
ꯏꯁꯄꯦꯛꯀꯤ ꯒ꯭ꯂꯥꯁꯇꯨꯅ ꯈꯟꯕ ꯖꯒꯥꯗꯨꯗꯤ ꯄꯋꯥꯔ ꯌꯥꯎꯔꯦꯗꯅ ꯒ꯭ꯂꯥꯁꯇꯨ ꯌꯧꯗꯕ ꯖꯒꯥ ꯌꯥꯎꯔꯤꯅꯤꯗꯅ ꯑꯗꯨꯗ ꯌꯦꯡꯉꯨꯔꯗꯤ ꯄꯋꯥꯔ ꯑꯗꯨꯝ ꯌꯥꯎꯗ꯭ꯔꯦꯗꯅ ꯑꯗꯨꯅ ꯑꯗꯨꯝ ꯃꯤꯠ ꯑꯗꯨꯗꯤ ꯄꯋꯥꯔ ꯌꯥꯎꯕ ꯖꯒꯥꯗꯨ ꯈꯛ ꯂꯩꯌꯨ ꯀꯩꯝ ꯌꯦꯡꯉꯨꯅꯣ ꯍꯥꯏꯗꯤ ꯌꯥꯗꯕꯅꯤꯅ ꯑꯩꯁꯨ ꯑꯗꯨꯝ ꯑꯃ ꯑꯃꯨꯛ ꯌꯦꯡ ꯑꯃ ꯑꯃꯨꯛ ꯌꯦꯡ ꯇꯧꯔꯨꯕꯗꯨꯗꯀꯣ ꯄꯋꯥꯔ ꯑꯃꯨꯛ ꯌꯥꯎ ꯑꯃꯨꯛ ꯌꯥꯎꯗ ꯇꯧꯕꯗꯨ ꯀꯣꯛ ꯌꯥꯝ ꯉꯥꯎꯋꯦꯕ
ꯅꯪ ꯅꯃꯤꯠ ꯌꯥꯝ ꯁꯣꯛꯑꯕꯣ ꯍꯥꯏꯖꯦ ꯅꯪ ꯄꯋꯥꯔ ꯀꯌꯥ ꯎꯞꯄꯤꯅꯣ ꯀꯩꯅꯣ
ꯊ꯭ꯔꯤꯅꯤꯗ
ꯃꯥꯏꯅꯁ ꯂꯣ ꯄ꯭ꯂꯁ ꯂꯣ
ꯄ꯭ꯂꯁꯅꯦ ꯊ꯭ꯔꯤ ꯌꯧꯔꯕꯅꯦ ꯑꯩ
ꯄ꯭ꯂꯁ ꯑꯣꯏ ꯇꯥꯔꯗꯤ ꯑꯔꯥꯞꯄ ꯎꯗꯕ
ꯑꯅꯛꯄꯥ ꯎꯗꯦ
ꯑꯣ ꯄ꯭ꯂꯁ ꯑꯅꯛꯄꯥ ꯎꯗꯕ
ꯎꯝ
ꯃꯥꯏꯅꯁꯅ ꯑꯔꯥꯞꯄ ꯎꯗꯕ
ꯁꯨꯖꯝꯅꯤꯅꯦꯃꯦ ꯑꯩꯅꯥ ꯎꯞꯄꯤꯖꯦ
ꯑꯩꯈꯣꯏꯗꯤ ꯃꯤꯠ ꯁꯣꯛꯇꯝꯅꯤꯅꯥ ꯈꯪꯖꯗꯦꯗꯥ
ꯁꯣꯂꯨꯟ ꯃꯤꯠ ꯁꯣꯛꯄ ꯍꯥꯏꯕ ꯊꯕꯛꯁꯤꯃꯨꯛ ꯁ‌ꯣꯛ ꯀꯔꯤ ꯇꯣꯟꯕ ꯂꯩꯔꯝꯗ꯭ꯔꯦ ꯁꯪꯁꯥꯔꯁꯤꯗ
ꯀꯩꯅꯣ ꯀꯔꯤꯒꯤꯅꯣ ꯍꯥꯏꯖꯤ ꯃꯤꯠ ꯁꯣꯛ ꯀꯩꯗꯧꯔꯒꯦ
ꯃꯤꯠ ꯁ‌ꯣꯑꯗꯤ ꯃꯤ ꯎꯗ꯭ꯔ‌ꯦ
ꯆꯥꯛꯀ ꯊꯣꯡꯕꯗ ꯆꯥꯛ ꯊꯤꯕ ꯀꯥꯟꯁꯤꯅ ꯅꯨꯡꯉꯥꯏꯔꯤꯕ ꯁ꯭ꯄ‌ꯦꯛ ꯎꯞꯄꯒ ꯏꯃꯥꯏ ꯏ ꯃꯥꯏ
ꯑꯩꯒꯤꯅ‌ꯦ ꯍꯥꯏꯗꯤ ꯂꯣꯏ ꯎꯕ꯭ꯔꯥ
ꯑꯁ ꯀꯨꯀꯔ ꯍꯥꯡꯗꯣꯛꯄꯗ ꯃꯅꯤꯟꯗ‌ꯣ ꯃꯅꯤꯟꯗ‌ꯣ ꯕꯪ ꯀꯥ ꯈꯜꯂꯒꯅꯦ ꯃꯤꯠꯁꯦ ꯍ‌ꯦꯠꯇ ꯂꯩꯆꯤꯟ ꯊꯥꯕꯤꯅꯤ
ꯑꯩ ꯄꯥꯝꯕ ꯑꯩ ꯀꯩꯅꯣꯗ‌ꯣ ꯂꯩꯅꯤꯡꯉꯛꯇꯣꯔꯦꯕ‌ꯣ ꯎꯁ ꯑꯩ ꯑꯗꯨ ꯈꯛꯇ ꯅꯗ‌ꯦ ꯑꯩ ꯄ꯭ꯔꯣꯖꯦꯛꯇꯔ ꯑꯝꯁꯨ ꯂꯩꯅꯤꯡꯉꯤꯕꯅꯤꯅꯦ ꯑꯩꯕꯨ ꯄ꯭ꯔꯣꯖꯦꯛ ꯇꯧꯔꯝꯕ ꯑꯁ
ꯄ꯭ꯔꯣꯖꯦꯛꯇꯔꯗ‌ꯣ ꯀꯗꯧꯗꯣꯏꯕ
ꯋꯥꯜ ꯀꯝ ꯌꯦꯡꯒ‌ꯦ ꯀꯥꯝꯊ‌ꯣꯛꯑꯒ
ꯋꯥ ꯐꯛ ꯐꯛꯂꯥꯡꯗ ꯔꯣꯅꯥꯜꯗꯣꯒ ꯆꯦꯜꯍꯟꯗꯣꯔꯦꯕ
ꯆ‌ꯦꯜꯍꯟꯂꯒꯦ ꯁꯤꯅꯤ ꯑꯩꯅ ꯈꯜꯂꯤꯁ ꯑꯥ ꯇꯤꯚꯤꯁꯨ ꯂꯩꯇꯕꯅꯤꯅ ꯑꯗꯨꯝ ꯊꯝꯖꯟꯕꯗꯤ ꯀꯥꯟꯅꯩꯗꯅ
ꯎꯝ
ꯇꯤꯚꯤꯅ ꯄꯥꯛꯗ ꯀꯌꯥꯝ ꯄꯥ ꯎꯅꯤ
ꯃꯥꯏ ꯃꯥꯅꯤ
ꯍꯥꯏꯖ ꯋꯥꯅꯤ ꯑꯩꯁꯨ ꯋꯥꯜꯀꯞ ꯂꯣꯏꯒꯤꯕꯗꯩ ꯁꯤꯖꯤꯟꯅꯔꯔꯣꯏꯗ ꯄ‌ꯣꯠꯅꯤꯗ
ꯐꯤꯂꯝ ꯀꯥꯞꯄ ꯌ‌ꯦꯡ ꯌꯥꯏ ꯀꯩꯅ‌ꯣ
ꯐꯤꯂꯝ ꯀꯥꯞꯄꯅ ꯀꯌꯥꯝ ꯀꯨꯏꯅ ꯐꯤꯂꯝ ꯕ‌ꯣꯜ ꯑꯗꯨꯝ ꯌꯦꯡ ꯂꯩꯔꯗꯤ ꯐꯤꯜꯝ ꯀ‌ꯣꯃꯥꯏ ꯀꯅꯥꯅ ꯍꯧꯖꯤꯛꯄꯨ ꯐꯤꯂꯝꯒ ꯌꯦꯡꯅꯔꯤ ꯇꯤꯚꯤꯗꯕꯨ ꯀꯅꯥꯝ ꯌꯦꯡꯅꯗ꯭ꯔꯕꯅꯤ ꯋꯥ ꯔꯤꯒꯤ ꯋꯥꯅ‌ꯦ
ꯔꯣꯃꯥꯟꯇꯤꯛ ꯗꯦꯠ ꯇꯧꯕ ꯌꯥꯔꯅꯤ
ꯎꯝ ꯈꯪꯗꯦꯗ ꯂꯩꯅꯤꯡꯕ ꯂꯩ ꯅꯤꯡ ꯉꯥꯇ ꯄꯥꯏꯗꯔꯤ ꯄꯩꯁꯥ ꯁꯤꯒ
ꯑꯃ ꯂꯩꯔꯣꯁꯨ ꯄ‌ꯦꯟꯕ ꯅꯥꯏꯔꯣꯏ ꯑꯃꯁꯨ ꯋꯥꯠꯂꯤ ꯑꯃꯁꯨ ꯋꯥꯠꯂꯤꯅ
ꯑꯗꯨꯅꯦ ꯍꯥꯏꯁ ꯈꯨꯠꯁꯤꯗ ꯃꯤ ꯄꯩꯁꯥ ꯈꯔ ꯌꯥꯝ ꯄꯥꯏꯕ ꯑꯣꯏꯗꯤ ꯑꯁ ꯈꯪꯗꯦ ꯇꯧꯋꯤꯖ‌ꯦ ꯀꯔꯤꯕ ꯇꯧꯗꯣꯏꯕꯅ‌ꯣ ꯑꯗꯣ ꯑꯩꯈꯣꯏꯅꯤꯒꯤ ꯁꯣꯏꯕ ꯌꯥꯕ ꯅꯠꯇꯦꯀꯣ
ꯗꯤ ꯁ‌ꯣꯏꯍꯜꯂꯥꯔꯣꯏꯁ
ꯍꯥ
ꯗꯤ ꯁ‌ꯣꯏꯍꯜꯂꯔꯣꯏꯁꯦ ꯅꯪ ꯀꯩꯀꯩ ꯍꯩ ꯆꯥꯅꯤꯡꯉꯤ ꯑꯩꯉꯣꯟꯗ ꯍꯥꯏꯔꯛꯎ ꯑꯩ ꯍꯩ ꯃꯌꯥꯝ ꯄꯨꯔꯛꯇꯣꯏꯅ‌ꯦ ꯁꯣꯏꯔꯒ ꯆꯥꯅꯕ ꯂꯩꯔꯛꯀꯗꯧꯔꯤꯕꯅ‌ꯦ
ꯀꯔꯤꯅꯣ ꯍꯥꯏꯖꯤꯕꯨ
ꯍꯩꯒ ꯆꯥꯕꯗꯣ ꯑꯩ ꯌꯥꯝ ꯄꯣꯁ ꯇꯥꯏ ꯍꯥꯏꯕ ꯏꯃꯥꯟꯅꯕꯤꯅ ꯉꯥꯍꯥꯃꯨꯛ ꯊꯥꯒꯠꯂꯑꯦꯕꯀꯣ ꯃ‌ꯣꯏ ꯑꯃꯥꯏꯅ ꯄꯤꯛꯅꯤꯛ ꯆꯠꯄꯒꯤ ꯑꯗꯨꯅ ꯍꯩꯒꯁꯦ ꯄ꯭ꯂꯦꯠꯁꯤꯗ ꯍꯥꯞꯄꯦꯕ ꯌꯥꯝ ꯁꯣꯏꯔꯒ ꯍꯩ ꯃꯈꯜ ꯃꯈꯜ ꯃꯈꯜ ꯃꯈꯟ ꯄꯣꯁ ꯌꯥꯝ ꯇꯥꯕ ꯍꯥꯏꯇꯥꯔꯦ
ꯑꯣꯀꯦ ꯑꯣꯀꯦ ꯂꯧꯔꯀꯦ
ꯎꯝ
ꯇꯥꯕꯥ ꯅꯠꯇ꯭ꯔꯣ
ꯌꯦ
ꯊꯃꯦ ꯊꯃꯦ
ꯎꯝ